ꯑꯥ ꯍꯧꯖꯤꯛꯇꯤ ꯇꯥꯔꯦ ꯐꯖꯅ
ꯍꯥꯏ ꯅꯪꯒꯤ ꯚꯣꯏꯁꯇꯨꯁꯨ ꯍꯦꯛꯇ ꯅꯨꯡꯉꯥꯏꯇꯕꯅꯤ ꯑꯗꯨꯒꯤꯅꯤꯅꯦ
ꯎꯨꯝ
ꯀꯩ ꯑꯣꯛ ꯃꯈꯣꯛ ꯃꯀꯣꯛ ꯀꯩꯗꯧꯔꯕ
ꯍ ꯃꯥ ꯃꯥꯈꯣꯡ ꯆꯥꯅꯤꯡꯉꯦ
ꯃꯈꯣꯡꯅ ꯍꯥꯎꯋꯦ ꯑꯩꯁꯨ ꯃꯀꯣꯛꯁꯨ ꯍꯥꯎꯋꯤꯗ ꯀꯩꯅꯣ ꯖꯨ ꯑꯅ ꯁꯧꯔꯤꯁꯤ ꯀꯩꯅꯣ
ꯍꯥꯥ
ꯃꯈꯣꯟ ꯑꯃ ꯊꯣꯛꯏꯁꯦ ꯀꯩꯒꯤꯅꯣꯕ
ꯈꯪꯗꯦ ꯑꯩꯒꯤꯁꯦ ꯈꯪꯗ꯭ꯔꯤꯗ
ꯌꯥꯔ ꯁꯤ ꯌꯥꯔ
ꯖꯥꯠ ꯖꯥꯠ ꯇꯥꯕꯔꯥ
ꯐꯦꯟ ꯊꯥꯏꯔ ꯀꯩꯗꯩꯅꯣ ꯈꯪꯗꯦ
ꯍꯧꯖꯤꯛꯇꯤ ꯇꯥꯔꯤꯕ꯭ꯔꯥ
ꯇꯥꯏ ꯇꯥꯏ ꯇꯥꯏ ꯌꯥꯔꯦ ꯇꯥꯖꯔ ꯆꯅꯁꯤ
ꯅꯣꯏꯗꯤ ꯀꯃꯥꯏ ꯀꯃꯥꯏꯅ ꯆꯥꯕ꯭ꯔꯥ
ꯑꯗꯨꯝ ꯃꯈꯣꯡꯗꯣ ꯑꯩꯅ ꯊꯣꯡꯕ ꯀꯥꯟꯗꯗꯤ ꯃꯈꯣꯡꯗꯣ ꯂꯩꯔꯒ ꯍꯥꯟꯅ ꯀꯨꯀꯔꯗ ꯀꯥꯝꯊꯣꯛꯑꯦꯗꯅꯀꯣ ꯃꯥꯏ ꯑꯃꯣꯠꯄꯈꯩꯗꯣ ꯆꯠꯈꯤꯅꯕ ꯀꯥꯝꯊꯣꯛꯑꯦ ꯑꯗꯨꯒ ꯀꯥꯝꯃꯦ ꯃꯉꯥ ꯇꯔꯨꯛꯂ ꯀꯥꯝꯃꯦ ꯑꯗꯨꯒ ꯀꯥꯝꯊꯣꯛꯑꯒ ꯃꯍꯤ ꯀꯩꯅꯀꯥ ꯐꯖꯅ ꯂꯧꯊꯣꯛꯑꯦ ꯑꯗꯨꯒ ꯑꯃꯨꯛ ꯃꯩꯗ ꯊꯥꯡꯒꯠꯂꯦ ꯊꯥꯡꯒꯠꯂꯒ ꯀꯩꯝꯇ ꯍꯥꯞꯇꯕꯤꯗ ꯑꯣꯛ ꯃꯈꯣꯡꯗꯣ ꯉꯥꯛꯇ ꯍꯥꯞꯄ ꯊꯥꯡꯒꯠꯂꯦ ꯑꯗꯨꯒ ꯇꯤꯜꯍꯧ ꯆꯅꯝ ꯑꯗꯨꯝ ꯍꯥꯞꯆꯤꯜꯂꯦ ꯃꯊꯛꯇꯨꯗ ꯑꯗꯨꯒ ꯉꯥꯏꯍꯥꯛ ꯉꯥꯏꯍꯥꯛ ꯑꯣꯠꯂꯦ ꯑꯗꯨꯒ ꯉꯥꯏꯍꯥꯛ ꯑꯣꯜꯂꯦ ꯑꯣꯠꯂꯦ ꯑꯗꯨꯒ ꯑꯗꯨꯝ ꯑꯗꯨꯝ ꯃꯣꯔꯣꯛ ꯑꯗꯨꯝ ꯃꯆꯨ ꯍꯥꯞꯆꯜꯂꯦ ꯑꯗꯨꯒ ꯊꯨꯝꯖꯨ ꯍꯥꯞꯄꯦ ꯑꯗꯨꯒ ꯃꯍꯤ ꯈꯔ ꯍꯥꯞꯄꯦ ꯑꯗꯨꯒ ꯑꯗꯨꯝ ꯀꯥꯝꯃꯦ ꯑꯗꯨꯒ ꯑꯗꯨꯝ ꯃꯨꯟ ꯃꯨꯟꯕ ꯉꯥꯏꯔꯦ ꯑꯗꯨꯒ ꯉꯥꯏꯍꯥꯛ ꯃꯨꯜꯂꯦ ꯍꯥꯏꯔꯒ ꯍꯥꯡꯇꯣꯛꯑꯦ ꯑꯗꯨꯒ ꯊꯨꯝ ꯅꯝꯕ ꯈꯣꯠꯄꯔꯥ ꯌꯦꯡꯉꯦ ꯅꯝꯗ꯭ꯔꯒꯅ ꯑꯃꯨꯛ ꯊꯥꯛꯑꯦ ꯑꯗꯨꯒ ꯉꯍꯥꯛ ꯁꯧꯍꯜꯂꯦꯗꯅ
ꯎꯝ
ꯐꯖꯅ ꯃꯨꯜꯂꯕꯅ ꯌꯦꯡꯉꯦ ꯑꯗꯨꯒ ꯑꯗꯨꯝ ꯐꯗꯤꯒꯨꯝꯕ ꯑꯗꯨꯝ ꯁꯥꯃꯔꯣꯏ ꯀꯩ ꯍꯥꯞꯄ ꯂꯣꯏꯔꯦ ꯑꯗꯨꯝ ꯑꯗꯨꯃꯥꯏꯅ ꯇꯧꯔ ꯆꯥꯏ ꯑꯩꯈꯣꯏꯗꯤ
ꯑꯣ ꯁꯨꯃꯥꯏ ꯑꯗꯨ ꯑꯗꯨꯁꯨ ꯆꯥꯕ ꯌꯥꯏ ꯑꯗꯨꯒ ꯆꯒꯦꯝꯁꯨ ꯆꯥꯕ꯭ꯔꯥ
ꯆꯒꯦꯝꯗꯤ ꯀꯃꯥꯏꯟ ꯆꯥꯒꯦ ꯈꯪꯗꯤꯌꯦ
ꯆꯒꯦꯝꯁꯨ ꯍꯥꯎꯕꯅꯦ
ꯀꯃꯥꯏ ꯆꯥꯒꯦ
ꯑꯗꯨ ꯑꯣꯛꯁꯥꯗꯣ ꯑꯃꯨꯛꯀ ꯃꯩꯗ ꯊꯥꯔꯒ ꯎꯝ ꯐꯖꯅ
ꯎꯝ ꯁꯦꯡꯗꯣꯛꯑꯦꯅ ꯑꯗꯨꯗ ꯄꯤꯁ ꯄꯤꯁ ꯄꯤꯁ ꯃꯀꯛ ꯃꯀꯛ ꯑꯗꯨꯝ ꯀꯛꯈ꯭ꯔꯣ ꯑꯗꯨ ꯃꯇꯨꯡꯗ ꯑꯥ ꯆꯥꯛꯇꯣ ꯍꯥꯞꯄꯣ ꯑꯗꯨꯒ ꯑꯗꯨ ꯍꯥꯞꯔꯒ ꯎꯝ ꯆꯥꯛꯇꯣ ꯃꯨꯜꯂꯅꯤ ꯍꯥꯏꯔꯀꯥꯟꯗꯀꯣ
ꯎꯝ
ꯑ ꯍꯧꯖꯤꯛꯀꯤ ꯎꯝ ꯁꯣꯏꯕꯨꯝ ꯅꯠꯇꯕ ꯑꯃ ꯃꯍꯤ ꯂꯩꯕ ꯑꯃ ꯂꯩꯅ
ꯁꯣꯏꯕꯨꯝ ꯅꯠꯇꯕ ꯃꯍꯤ ꯑꯁꯤꯟꯕ
ꯁꯣꯏ ꯁꯣꯏꯕꯨꯝꯒꯨꯝꯕ ꯑꯗꯨ ꯁꯣꯏꯕꯨꯝ ꯅꯠꯗꯕ ꯃꯍꯤ ꯌꯥꯎꯕ ꯑꯃ ꯄꯤꯁꯁꯨ ꯈꯔ ꯄꯤꯛ ꯇꯛ ꯇꯧꯔꯒ ꯑꯣ ꯑ ꯎꯁꯣꯏ ꯎꯁꯣꯏꯒꯤꯗꯣ ꯎꯁꯣꯏꯗꯣ ꯑꯥ ꯎꯁꯣꯏ ꯎꯝ ꯁꯣꯏꯕꯨꯝ ꯃꯥꯟꯅꯔꯒ ꯁꯦꯝꯕꯤꯕ ꯑꯃ ꯂꯩꯌꯦꯅ ꯁꯤꯟꯕꯗꯨ
ꯎꯝ ꯎꯝ ꯎꯝ ꯎꯝ ꯎꯝ
ꯆꯤꯡꯗ ꯐꯪꯕꯅꯦ
ꯈꯪꯉꯦ ꯈꯪꯉꯦ ꯈꯪꯉꯦ
ꯁꯦꯝꯕꯅꯦ ꯑꯗꯣ ꯑꯗꯨ ꯍꯥꯞꯄꯣ ꯑꯗꯨꯒ ꯃꯣꯔꯣꯛ ꯇꯣ ꯈꯔ ꯌꯥꯝꯅ ꯍꯥꯞꯄꯣ
ꯎꯝ
ꯑꯗꯨꯒ ꯎꯝ ꯁꯦꯁꯃꯤꯁꯤꯠ ꯊꯣꯏꯗꯤꯡ ꯅꯠꯇꯕ ꯑꯃ ꯃꯨꯕꯗꯨ
ꯎꯝ ꯈꯪꯉꯦ ꯈꯪꯉꯦ ꯃꯨꯛꯊ꯭ꯔꯨꯕꯤ ꯃꯔꯨ
ꯈꯔ ꯑ ꯈꯔ ꯉꯥꯎꯍꯜꯂꯣ ꯑꯗꯨꯒ ꯁꯨꯔꯣ ꯑꯗꯣ ꯑꯃꯨꯛꯀ ꯎꯝ ꯂꯣꯏꯔꯤꯉꯩꯗ ꯑꯗꯨ ꯍꯥꯞꯄꯣ ꯑꯗꯨꯒ ꯆꯒꯦꯝ ꯊꯣꯡꯕꯗꯣ ꯑꯗꯨꯁꯨ ꯍꯥꯎꯕꯅꯤ
ꯎꯝ ꯆꯥꯗ꯭ꯔꯤꯗꯨꯗꯤ ꯑꯝꯕꯥꯎꯕ
ꯎꯝ
ꯎꯝ ꯅꯪꯅ ꯊꯣꯡꯉ ꯆꯥꯔ ꯂꯣꯏꯔꯦ ꯀꯩ
ꯍꯣꯏ ꯂꯥꯛꯑꯣ
ꯍꯣꯏ ꯑꯩꯗꯤ ꯑꯩꯗꯤ ꯂꯥꯛꯑꯗꯝꯅꯤꯀꯣ ꯑꯁꯦꯡꯕꯩ ꯑꯩꯗꯤ ꯈꯪꯗꯦ ꯑꯩꯗꯤ ꯆꯥꯕ ꯂꯥ
ꯎꯝ ꯂꯥꯛꯄꯨ ꯂꯥꯛꯑꯗꯤ ꯑꯅꯤ
ꯎꯝ ꯂꯥꯕ ꯉꯥꯛꯇꯔꯣ ꯂꯥꯕ ꯑꯃꯣꯝ
ꯎꯝ ꯂꯥꯕ ꯍꯥꯏꯔꯗꯤ ꯅꯨꯄꯥꯔ ꯅꯨꯄꯤꯔ ꯍꯥꯏꯕꯗꯨꯔꯣ
ꯍꯣꯏ ꯍꯣꯏ ꯍꯣꯏ ꯍꯣꯏ ꯍꯣꯏ ꯍꯣꯏ ꯂꯥꯕ ꯍꯥꯏꯗꯤ ꯅꯨꯄꯥ ꯑꯃꯣꯝ ꯍꯥꯏꯗꯤ ꯅꯨꯄꯤ
ꯅꯨꯄꯥ ꯑꯃ ꯅꯨꯄꯤ ꯑꯃ
ꯎꯝ ꯀꯩꯅꯣ ꯇꯧꯤꯔ ꯈ꯭ꯔꯤꯁꯃꯥꯁꯇ ꯀꯩꯅꯣ ꯇꯧꯅꯕ ꯊꯝꯕꯤꯔ ꯂꯣꯏꯔꯕ
ꯎꯝ ꯑꯗꯨꯝ ꯗꯔꯀꯥꯔ ꯇꯥꯕꯗ ꯑꯗꯨꯝ ꯄꯥꯏꯗꯕ
ꯎꯝ ꯅꯣꯏ ꯍꯥꯟꯅꯁꯨ ꯃꯌꯥꯝ ꯂꯣꯏꯔꯝꯕ꯭ꯔꯥ ꯍꯥꯟꯅꯁꯨ ꯃꯌꯥꯝ ꯂꯣꯢ ꯂꯣꯏ ꯑꯇꯩ ꯍꯥꯟꯅ ꯍꯥꯟꯅꯁꯨ ꯂꯣꯢ ꯃꯌꯥꯝ ꯂꯣꯏꯔꯝꯕ꯭ꯔꯕ
ꯎꯝ ꯑꯅꯤ ꯑꯅꯤ ꯍꯥꯀꯅꯦ
ꯑꯣ
ꯌꯥꯝ ꯂꯣꯏꯅꯤꯡꯉꯥꯏ ꯀꯔꯤ ꯍꯥꯏꯗꯔꯥ ꯃꯥꯒꯤ ꯃꯆꯤꯟꯖꯥꯛꯁꯨ ꯈꯔ ꯋꯥꯕꯅꯦ
ꯎꯝ
ꯍꯣꯏꯗꯤ ꯑꯩꯈꯣꯏꯒꯤ ꯗꯔꯀꯥꯔ ꯂꯩꯕꯗꯣ ꯑꯗꯨ ꯈꯛꯇꯒꯤ
ꯀꯩ ꯀꯩ ꯄꯤꯖꯏ ꯃꯆꯤꯟ ꯖꯥꯛꯇꯤ
ꯎꯝ ꯀꯔꯤ ꯍꯥꯢꯁꯤꯔꯥ
ꯆꯥꯛꯀꯨꯝꯕꯁꯨ ꯆꯥꯗꯥꯢꯅꯦ ꯑꯥ
ꯄꯥꯟꯒꯤ ꯃꯅꯥꯒ ꯆꯥꯛꯇꯣ ꯊꯣꯡꯉꯒ
ꯑꯣ ꯎꯝ
ꯀꯣꯕꯤꯒꯨꯝꯕꯁꯨ ꯍꯥꯞꯄ ꯑꯗꯨꯗꯩ ꯈꯥꯃꯦꯟ
ꯂꯐꯨꯁꯨ ꯆꯥꯗꯥꯏꯅꯦ
ꯏꯆꯝ ꯆꯝꯕ ꯈꯥꯃꯦꯟꯗꯨ ꯁꯨꯀꯣ ꯑꯗꯨꯒꯨꯝꯕ ꯍꯣꯏ ꯂ ꯐꯨꯒꯨꯝꯕꯁꯨ ꯑꯗꯨꯝ ꯊꯣꯡꯉꯤ ꯑꯗꯨꯝ ꯃꯤꯛꯁ ꯇꯧꯔꯒ ꯊꯣꯡꯉꯤꯅ
ꯎꯝ ꯐꯩ ꯐꯩ ꯀꯩꯅꯣ ꯁꯟꯗꯤ ꯂꯣꯏꯗ꯭ꯔꯣ
ꯎꯝ ꯁꯟꯗꯤ ꯀꯗꯥꯢꯗ ꯂꯣꯢꯗꯣꯢꯅꯣ
ꯃꯣꯢ ꯃꯤ ꯂꯣꯏꯕ ꯌꯥꯎꯅꯩ ꯀꯩꯅꯣ
ꯎꯝ
ꯁꯟꯁꯨ ꯑꯣꯛꯁꯨ ꯌꯦꯟꯁꯨ ꯃꯣꯏ ꯂꯣꯏ ꯀꯥꯏ ꯍꯥꯏꯔꯛꯏ ꯑꯩꯉꯣꯟꯗ
ꯌꯦꯡ ꯉꯔꯥꯡꯗꯤ ꯎꯝ ꯌꯦꯟ ꯑꯅꯤ ꯑꯩꯈꯣꯏꯒꯤ ꯏꯃꯥꯇꯣꯟ ꯈꯣꯏꯅꯀꯣ ꯑꯩꯈꯣꯏ ꯂꯣꯀꯦꯜꯒꯤꯗꯣ ꯑꯃꯨꯛꯀ ꯂꯣꯏꯌꯣ ꯍꯥꯏꯅ ꯑꯅꯤ ꯄꯨꯔꯛꯑꯦ
ꯎꯝ ꯂꯣꯏꯎ ꯂꯣꯏꯎ
ꯑꯗꯨ ꯍꯨꯏ ꯑꯅꯤ ꯑꯃꯨ ꯍꯧꯗꯣꯡ ꯑꯅꯤ ꯂꯩ
ꯍꯨꯏꯗꯤ ꯌꯥꯏ ꯑꯩ ꯍꯧꯗꯣꯡꯗꯤ ꯄꯥꯝꯗꯦ ꯑꯩꯗꯤ
ꯍꯧꯗꯣꯡꯗꯤ ꯇꯜꯂꯦꯕ
ꯍꯧꯗꯣꯡꯁꯨ ꯂꯩꯇꯕꯗꯤ ꯌꯥꯗꯦꯅ ꯑꯁꯤꯗ ꯎꯆꯤ ꯌꯥꯝꯕꯅꯤꯅ
ꯑꯥ ꯅꯦ ꯅꯣꯏ ꯀꯩꯅꯣ ꯃꯣꯔꯣꯛ ꯀ ꯃꯣꯔꯣꯛꯀ ꯃꯦꯠꯄꯗꯣ ꯀꯃꯥꯏꯅ ꯇꯧꯔꯒ ꯃꯦꯠꯂꯤ ꯅꯣꯏ ꯃꯣꯔꯣꯛ ꯃꯦꯠꯄꯁꯦ ꯉꯥꯔꯤ ꯇꯧꯔꯒ ꯃꯣꯔꯣꯛ ꯇꯧꯔ ꯇꯪ ꯃꯦꯠꯄ꯭ꯔꯥ
ꯎꯝ ꯎꯝ ꯉꯥꯔꯤꯅꯦ ꯃꯣꯔꯣꯛꯅꯦ ꯑꯗꯨꯒ ꯎ ꯆꯁ ꯒꯥꯔꯂꯤꯛ
ꯒꯥꯔꯂꯤꯛ ꯁꯤꯡ
ꯎꯝ ꯑꯗꯨꯒ ꯊꯨꯝ ꯊꯥꯏꯂꯦꯟ ꯁꯣꯞ ꯑꯗꯨꯁꯨ ꯍꯥꯞ ꯎꯝ ꯑꯗꯨꯁꯨ ꯍꯥꯞꯄꯦ ꯑꯗꯣ ꯑꯃꯔꯣꯛ ꯃꯦꯠꯄꯁꯦ ꯃꯈꯜ ꯌꯥꯝꯃꯦꯗꯥ
ꯀꯩꯀꯩ ꯃꯈꯜꯅꯣ ꯍꯥꯏꯊꯔꯛꯎ ꯇꯥꯒꯦꯗꯅ ꯑꯗꯨꯗꯤ
ꯈꯥꯃꯦꯟꯒꯁꯨ ꯃꯦꯠꯄ ꯌꯥꯢ ꯈꯥꯃꯦꯟ ꯑꯈꯥꯕꯁꯨ ꯌꯥꯏ ꯎꯝ ꯑꯗꯨꯒ ꯎꯝ ꯁꯟꯒꯤ ꯑꯀꯪꯕꯗꯨꯁꯨ ꯍꯥꯞꯄ ꯌꯥꯏ
ꯑꯗꯨ ꯌꯥꯝ ꯍꯥꯎꯕꯅꯦ ꯑꯗꯨꯗꯣ
ꯏꯁꯀꯤꯟꯗꯣ ꯅꯠꯇ꯭ꯔꯣ ꯀꯨꯏꯅ ꯆꯠꯄꯗꯣ ꯁꯥꯏꯕꯗ
ꯑꯗꯨ ꯅꯠꯇꯕ ꯎꯝ
ꯊꯥꯢꯕꯗꯣ
ꯎꯝ ꯑꯗꯨꯁꯨ ꯍꯥꯎꯋꯦ ꯑꯗꯨ ꯅꯠꯇꯕ ꯀꯣ ꯎꯝ ꯃꯥꯒꯤ ꯃꯁꯥ ꯀꯪꯍꯟꯕ ꯑꯃ ꯂꯩꯌꯦꯅ
ꯎꯝ
ꯃꯁꯥꯗꯣ ꯃꯥꯒꯤ ꯃꯤꯠꯇꯣ
ꯑꯗꯨ ꯀꯩꯅꯣ ꯃꯊꯥꯗꯣ ꯌꯥꯝ ꯇꯥꯡꯉꯤ ꯀꯩꯒꯤꯅꯣꯗꯣ
ꯃꯊꯥ ꯇꯥꯡꯉꯦ ꯃꯊꯥꯗꯤ ꯍꯣꯡꯉꯦꯗ
ꯇꯥꯡꯉꯤꯗ ꯃꯤꯗꯨꯝ ꯌꯣꯟꯕꯗꯣ ꯂꯩꯔ ꯂꯩꯔ ꯆꯥꯕ ꯃꯣꯏ ꯁꯤꯡꯖꯨ ꯇꯧꯔꯒ ꯌꯣꯟꯕ ꯌꯥꯎꯋꯦ ꯑꯗꯨꯗꯩ ꯂꯩꯕꯗꯨꯗꯤ ꯌꯥꯝ ꯇꯥꯡꯉꯦ
ꯎꯝ ꯁꯦꯝꯕꯤꯕꯒꯤ ꯑꯣꯏꯔꯝꯅꯤ ꯅꯠꯇ꯭ꯔꯗꯤ ꯀꯦꯖꯤꯗ ꯆꯥꯝꯃꯒꯨꯝꯕ ꯑꯗꯨ ꯈꯛꯇꯅꯦ
ꯑꯗꯨ ꯀꯃꯥꯅ ꯇꯧ ꯀꯃꯥꯏꯅ ꯁꯦꯝꯃꯦ ꯑꯗꯨꯗꯤ ꯃꯊꯥꯗꯨ ꯂꯩꯔꯅꯤ
ꯑꯗꯨꯒ ꯃꯥꯒꯤ ꯎꯝ ꯃꯩꯗ ꯊꯥꯔꯒ ꯃꯥꯒꯤ ꯑ ꯍꯦꯌꯔ ꯈꯣꯏꯗꯣ
ꯑꯣ ꯍꯣ ꯍꯣꯏ ꯑ
ꯑꯗꯨ ꯂꯣꯏ ꯎꯝ ꯂꯧꯊꯣꯛꯑꯅꯤ ꯑꯗꯨꯒ ꯏꯁꯤꯡꯗ ꯆꯥꯝꯃꯒ
ꯎꯝ
ꯑꯣꯖꯥꯅ ꯅꯍꯥꯟ ꯀꯩꯅꯣ ꯇꯧꯔꯅꯤ ꯑꯗꯨ ꯃꯊꯥꯡꯗ ꯃꯩꯗ ꯃꯨꯀꯥ ꯑꯗꯨꯗꯣ ꯀꯪꯍꯟꯅꯤꯡꯉꯥꯏꯀꯣ ꯊꯝꯈ꯭ꯔꯅꯤ
ꯌꯥꯏꯗꯣꯏꯕ
ꯎꯝ ꯑꯗꯨ ꯀꯪꯈ꯭ꯔꯗꯤ ꯑꯃꯨꯛꯀ ꯃꯥꯏꯗ ꯊꯝꯂꯒꯨ ꯃꯥꯒꯤ ꯀꯔꯤ ꯍꯥꯏꯁꯤꯔꯥ
ꯀꯩꯗꯧ
ꯑꯃꯨꯛꯀ ꯕꯔꯟ ꯇꯧꯔꯒꯀꯣ
ꯎꯝ
ꯑꯗꯨꯗꯣ ꯕꯥꯔꯟ ꯇꯧꯔꯗꯤ ꯁꯣꯐ ꯇ ꯁꯣꯐ ꯊꯣꯛꯀ ꯁꯣꯜꯐ ꯇꯧꯊꯣꯛꯀꯅꯦꯕ ꯑꯗꯨꯗ ꯆꯍꯤ ꯑꯃꯅ ꯊꯣ꯭ꯔꯅꯦ
ꯎꯝ
ꯊꯧꯒ ꯄꯤꯁ ꯄꯤꯁ ꯆꯥ ꯃꯆꯥ ꯃꯆꯥ ꯀꯥꯛꯊꯣꯛꯑꯒ ꯀꯨꯀꯥꯔꯗ ꯀꯥꯝꯅꯤ ꯀꯨꯀꯥꯔꯗ ꯀꯥꯝꯕꯗꯣ ꯑꯩꯈꯣꯏꯅ ꯈꯔ ꯀꯟꯒꯦ ꯍꯥꯏꯔꯗꯤ ꯃꯔꯤ ꯃꯉꯥ ꯀꯥꯝꯅꯗꯤ ꯌꯥꯔꯦ ꯁꯣꯐ ꯑꯣꯏꯍꯟꯒꯦ ꯍꯥꯏꯔꯗꯤ ꯑꯗꯨꯝ ꯇꯔꯥ
ꯌꯥꯝ ꯀꯨꯏꯅ ꯆꯪꯕ ꯃꯥꯜꯂꯦ ꯑꯗꯨ ꯁꯦꯝꯕꯗꯣ ꯑꯗꯨꯗꯤ ꯃꯇꯝ ꯆꯪꯉꯦꯀꯣ
ꯎꯝ ꯑꯗꯨ ꯑꯗꯨ ꯂꯣꯏꯔꯗꯤ ꯃꯥꯗꯣ ꯎꯝ ꯑꯩꯈꯣꯏꯅ ꯆꯥꯕꯗꯤꯀꯣ
ꯎꯝ
ꯃꯣꯔꯣꯛꯇꯣ ꯃꯦꯠꯂꯤꯅ ꯎꯝ ꯉꯥꯔꯤꯒ ꯃꯣꯔꯣꯛꯇꯣ ꯃꯦꯠꯄ ꯂꯣꯏꯕꯗꯣ ꯊꯥꯎꯗꯣ ꯁꯥꯍꯜꯂꯦ ꯈꯥꯡꯗ ꯑꯗꯨꯒ ꯊꯥꯎ ꯁꯥꯔꯗꯤ ꯇꯤꯜꯍꯥꯎ ꯆꯅꯥꯝ ꯍꯥꯞꯄꯦ ꯑꯗꯨ ꯃꯊꯪꯗ ꯑꯗꯨꯒꯤ ꯁꯟꯒꯤ ꯏꯁꯀꯤꯟꯗꯣ ꯍꯥꯞꯄꯅꯤꯅ ꯑꯗꯨꯒ ꯍꯥꯞꯂꯒ ꯈꯔ ꯉꯧꯋꯣ ꯑꯗꯨ ꯂꯣꯏꯔꯗꯤ ꯀꯩꯅꯣ ꯃꯣꯔꯣꯛ ꯃꯦꯠꯄꯗꯣ ꯑꯗꯨꯁꯨ ꯍꯥꯞꯄꯒ ꯉꯥꯎꯋꯣ ꯑꯗꯨꯒ ꯅꯄꯥꯛꯄꯤꯒꯨꯝꯕ ꯅꯥꯀꯣꯛꯄꯤꯒꯨꯝꯕ ꯈꯔ ꯂꯩꯔꯗꯤ ꯑꯗꯨꯝ ꯈꯔ ꯍꯥꯞꯆꯤꯜꯂꯣ ꯇꯔꯗꯤ ꯂꯣꯏꯔꯦ
ꯍꯥꯎꯔꯅꯤ ꯑꯗꯨꯗꯤ ꯐꯖꯅ ꯆꯥꯊꯔꯛꯑꯅꯤ ꯑꯗꯨꯒ
ꯎꯝ
ꯃꯣꯔꯣꯛꯇꯤ ꯌꯥꯝ ꯌꯥꯝ ꯑꯁꯥꯕ ꯆꯥꯕ꯭ꯔꯥ ꯅꯪ ꯀꯃꯥꯏꯅ ꯇꯧꯋꯤ
ꯑꯗꯨꯝ ꯁꯤꯡꯖꯨ ꯆꯥꯕꯒꯤ ꯆꯥꯡꯗꯨꯗ ꯆꯥꯏꯅ
ꯑꯁ ꯑꯩꯗꯤ ꯃꯣꯔꯣꯛ ꯑꯣꯏꯅ ꯆꯥꯕ ꯉꯝꯗꯦ
ꯃꯣꯔꯣꯛ ꯌꯥꯝ ꯆꯥꯅꯤꯡꯗꯗꯤ ꯈꯤꯇꯪ ꯈꯛꯇ ꯊꯥꯛꯑꯣ
ꯑꯩꯗꯤ ꯈꯪꯗꯦꯗ ꯑꯩꯗꯤ ꯅꯪꯅ ꯑꯣꯛ ꯊꯣꯡꯕꯗꯣꯏꯅꯤꯀꯣ ꯆꯥꯗꯣꯏꯁꯦ ꯑꯇꯩ ꯀꯩꯝ ꯈꯪꯗꯦ ꯑꯩꯗꯤ
ꯑꯣꯛ ꯊꯣꯡꯕꯗꯨꯗꯤ ꯁꯣꯔꯥꯔꯣꯛꯈꯣꯡꯒ ꯊꯣꯡꯕꯗꯨꯁꯨ ꯍꯥꯎꯋꯤꯅ
ꯎꯝ ꯍꯥꯎꯋꯦ ꯍꯥꯎꯋꯦ
ꯑꯗꯨꯗꯤ ꯀꯔꯤꯁꯨ ꯍꯥꯞꯇꯕꯅꯦ
ꯎꯝ ꯆꯝꯅ ꯑꯗꯨꯝ ꯐꯨꯠꯄ
ꯎꯝ ꯑꯗꯨꯗ ꯎꯝ ꯐꯨꯠ ꯐꯨꯠ꯭ꯔꯤꯉꯩꯗꯀꯣ ꯑꯗꯨ ꯄꯤꯁ ꯄꯤꯁ ꯀꯥꯣꯏꯅ ꯑꯗꯨ ꯏꯁꯤꯡ ꯊꯝꯃꯣ ꯑꯗꯨꯒ ꯁꯨꯔꯔ ꯈꯣꯡꯗꯣꯛ
ꯎꯝ
ꯎꯝ ꯌꯥꯝ ꯌꯥꯒꯦ